ꯍꯜꯂꯣ
ꯑꯉꯣ
ꯍꯜꯂꯣ ꯅꯪ ꯅꯨꯡꯉꯥꯏꯔꯤꯕꯔꯣ꯫
ꯑꯁ ꯈꯪꯗꯦ ꯅꯨꯡꯉꯥꯏꯔꯤꯔꯥ ꯅꯨꯡꯉꯥꯏꯇ꯭ꯔꯤꯔꯥ
ꯀꯩꯒꯤ
ꯀꯩꯗꯧꯔꯤꯅꯣꯠꯇꯦ
ꯑꯗꯤ ꯍ ꯄꯅꯦ
ꯍꯥꯥ
ꯍꯤꯄꯒꯂꯦ
ꯎꯅꯨꯡꯁꯥ ꯁꯥꯕ꯭ꯔꯣ
ꯅꯨꯡꯁꯥ ꯁꯥꯗ꯭ꯔꯦꯗ ꯍꯧꯖꯤꯛꯇꯤ ꯅꯣꯡ ꯆꯨꯒꯗ꯭ꯔꯦ
ꯑꯁ ꯈꯈꯣꯏꯗꯗꯤ ꯍꯧꯖꯤꯛꯇꯤ ꯌꯥꯝ ꯁꯥꯗꯦ ꯉꯁꯥꯏ ꯍꯥꯏꯅꯣ ꯑꯁ ꯊꯃꯟꯕꯒꯤ
ꯍꯣꯏ ꯉꯁꯥꯏ ꯄꯨꯡ ꯄꯨꯡ ꯇꯔꯥ ꯇꯔꯥꯊꯣꯏꯑ ꯑꯗꯨꯋꯥꯏꯗꯀꯣ ꯌꯥꯝ ꯁꯥꯏꯌꯦ ꯑꯩꯈꯣꯏꯔꯣꯝꯗꯁꯨ
ꯊꯝꯃꯝꯃꯤ ꯂꯩꯕ ꯉꯝꯗꯕꯅꯦ ꯉꯁꯥꯏ ꯑꯗꯨꯗꯤ ꯑꯁ ꯅꯣꯡ ꯆꯨꯒꯦꯔꯥꯜ ꯑꯗꯨꯝ ꯆꯨꯔꯀꯦ ꯑꯩꯈꯣꯏꯗꯤꯨꯔꯦ
ꯑꯩꯈꯣꯏꯔꯣꯝꯗꯗꯤ ꯅꯨꯡꯁꯤꯠ ꯌꯥꯝ ꯀꯜꯂꯦ
ꯎꯝ
ꯅꯣꯡ ꯆꯨꯒꯗꯧ ꯃꯥꯜꯂꯦ
ꯅꯪ ꯆꯨꯔꯗꯤ ꯐꯠꯇꯅꯦꯁꯤꯗ
ꯎꯝ ꯆꯨꯔꯛꯀꯅꯤ ꯑꯩ ꯄ꯭ꯔꯊꯅꯥ ꯇꯧꯕꯤꯈ꯭ꯔꯕꯅꯤ
ꯎꯝ ꯄ꯭ꯔꯊꯅꯥ ꯇꯧꯕ ꯍꯩꯕ꯭ꯔꯣꯅ
ꯍꯩꯇꯅꯤ ꯀꯩꯅꯣ ꯈ꯭ꯔꯤꯁꯇꯌꯥ ꯃꯆꯥꯅꯤ ꯀꯩꯅꯣ
ꯇꯧꯃꯥꯟꯇꯤꯅ
ꯍꯩꯌꯦ ꯅꯪ ꯋꯥꯔꯤ ꯍꯦꯟ ꯍꯩ
ꯑꯩꯅ ꯍꯦꯜꯂꯝꯅꯤꯗ
ꯌꯥ ꯑꯔꯦꯅꯦ ꯗꯨꯗꯤ
ꯎꯝ ꯖꯪꯒꯜ ꯆꯠꯇ꯭ꯔꯕꯣ
ꯖꯒꯥ ꯆꯠꯇ꯭ꯔꯤꯒꯩ ꯉꯁꯤꯗꯤ ꯄꯣꯠ ꯊꯥꯒ꯭ꯔꯦꯅꯦ ꯅꯨꯇꯤꯒꯤ ꯖꯠ ꯅꯨꯇꯤꯒꯤ ꯆꯠꯂꯣ ꯍꯥꯢꯕ꯭ꯔ
ꯆꯠꯂꯣ ꯅꯨꯡꯇꯤꯒꯤ ꯆꯠꯂꯣ
ꯀꯩꯗꯧꯅꯕ ꯅꯪ ꯂꯩꯁꯨ ꯂꯩꯇ꯭ꯔꯒꯥ
ꯎꯝ
ꯅ ꯖꯒꯥꯗꯣ ꯂꯩꯔꯅꯤ
ꯑꯩ ꯖꯪꯒꯜ ꯂꯩꯔꯗꯤ ꯅꯪ ꯅꯨꯡꯇꯤꯒꯤ ꯂꯥꯛꯄ ꯌꯥꯕ꯭ꯔꯥ
ꯌꯥ ꯌꯥꯏꯅ ꯂꯥꯛ ꯂꯪꯒꯥꯗ ꯂꯩꯔꯗꯤ ꯅꯨꯇꯤꯒꯤ ꯂꯥꯛꯒꯦ ꯀꯣꯏꯕꯤꯔꯛꯀꯦ
ꯃꯥꯜꯂꯦꯕ ꯑꯗꯨ ꯑꯩ ꯖꯪꯒꯜꯗ ꯂꯩꯇꯕꯅꯤꯅ ꯄꯥꯏ ꯂꯩꯇꯦ ꯌꯨꯝꯗ ꯗꯨꯝ ꯂꯩꯌꯣ
ꯎꯝ ꯑꯗꯨꯅ ꯐꯔꯦ
ꯐꯔꯕꯣ ꯅꯨꯡꯇꯤꯒꯤ ꯅꯪꯗꯤ ꯀꯩꯗꯧꯔꯒ ꯁꯦ
ꯉꯁꯤꯗꯤ ꯀꯩꯁꯨ ꯆꯠꯇꯦ ꯑꯗꯨꯝ ꯂꯩꯌꯦ ꯌꯨꯝꯗ
ꯅꯪ ꯀꯅꯥꯅ ꯂꯩꯌꯣ ꯍꯥꯏꯕ
ꯑꯩ ꯈꯣꯡ ꯅꯥꯕꯗꯨꯗ
ꯀꯩꯗꯧꯔꯒꯦ ꯅꯪꯒꯤꯀꯣ
ꯑꯩ ꯕꯣꯜ ꯁꯅꯥꯕꯗ ꯇꯦꯠꯈꯤꯕ
ꯉꯁꯤ ꯉꯔꯥꯡ
ꯀꯨꯏꯔꯦ ꯅꯍꯥꯟ ꯃꯟꯗꯦ ꯑꯗꯨꯋꯥꯏꯗ
ꯑꯗꯨ ꯅꯍꯥꯟꯗꯤ ꯀꯣꯏ ꯂꯧꯕ ꯑꯃꯨꯛ ꯆꯠꯂꯤꯅ
ꯑꯥ ꯑꯩꯒꯤ ꯈꯣꯡꯗꯣ ꯑꯩ ꯈꯣꯡꯗꯣ ꯀꯩꯅꯣ ꯇꯧꯔꯒ ꯖꯦꯠꯄꯅꯤ
ꯌꯥꯝ ꯌꯥꯝ ꯅꯥꯗꯕꯒꯤ ꯑꯣꯏꯔꯝꯅꯤ ꯑꯗꯨꯗꯤ
ꯌꯥꯝ ꯅꯥꯏꯌꯦ ꯐꯥꯔꯦ ꯉꯁꯤꯗꯤ
ꯏꯁ ꯊꯨꯏꯌꯦꯍꯦ ꯇꯦꯛꯄꯁꯨ ꯐꯖꯅ ꯊꯨꯗ꯭ꯔꯣ
ꯌꯥꯝ ꯇꯦꯛꯄ ꯅꯠꯇꯦ ꯐꯥꯈꯤꯗꯧꯅꯤꯗ ꯈꯤꯇꯪ ꯁꯣꯛꯈꯤꯕꯀꯣ
ꯎꯝ ꯑꯗꯨꯒꯤ ꯑꯣꯏꯔꯝꯅꯦꯕ ꯈꯣꯏ ꯂꯧꯕ ꯆꯠꯄ ꯉꯝ ꯇꯦꯛꯗꯤ ꯀꯗꯥꯏꯗꯒꯤ
ꯎꯝ ꯑꯗꯨ ꯑꯩꯈꯣꯏ ꯅꯨꯄꯥꯗꯤ ꯅꯥꯔꯁꯨ ꯑꯗꯨꯝ ꯈꯥꯡꯔꯖꯜꯂꯤꯗꯨꯗꯤ ꯈꯥꯡꯕ ꯀꯟꯕꯅꯤꯅ ꯈꯥꯡꯕ ꯀꯟꯗꯅꯤꯅ
ꯅꯣꯏ ꯈꯨꯟꯗ ꯂꯩꯕꯅꯨ ꯏꯃꯥꯟꯅꯕꯤꯗꯨꯒ ꯑꯗꯨꯝ ꯂꯩꯌꯦ
ꯑꯣ ꯐꯔꯦ ꯐꯔꯦ
ꯐꯕ꯭ꯔꯥ
ꯌꯥꯝ ꯐꯔꯦ
ꯎꯝ ꯅꯣꯏꯔꯝꯅꯤ
ꯌꯥꯝ ꯐꯔꯦ
ꯐꯕꯅꯦ ꯌꯥꯝꯅ
ꯑꯦ ꯉꯁꯤ ꯀꯩ ꯍꯦꯟꯖꯥꯡ ꯆꯥꯔꯒꯦ
ꯑꯩ ꯑꯈꯣꯏ ꯀꯣꯕꯤ
ꯀꯣꯕꯤꯒ ꯀꯔꯤ
ꯀꯨꯕꯤ ꯆꯕꯨꯠ ꯆꯥꯏꯌꯦ ꯑꯗꯨꯒ ꯀꯥꯡꯍꯧꯒ
ꯑꯥ ꯅꯪꯅ ꯊꯣꯡꯕ꯭ꯔꯥ ꯉꯁꯤꯗꯤ ꯑꯃꯨꯛꯀ
ꯑꯣ ꯑꯩꯩꯅ ꯊꯣꯡꯕꯅꯦ
ꯎꯝ ꯉꯁꯤꯗꯤ ꯀꯣꯛ ꯆꯤꯛꯇ꯭ꯔꯦ
ꯆꯤꯛꯇ꯭ꯔꯦ ꯅꯨꯡ-ꯑ-ꯁꯤ ꯏꯚꯤꯅꯤꯡꯗ ꯇꯨꯃꯤ ꯌꯥꯗꯦꯕ ꯍꯥ
ꯂ-ꯂꯥꯛꯏ ꯍꯥꯏꯕꯅꯤꯗ
ꯑ ꯉꯁ꯭ꯋꯥꯏꯗ ꯑꯃꯨꯛ ꯃꯨꯄ꯭ꯔꯣ
ꯑꯣ ꯉꯁꯥꯏ ꯄꯨꯡ ꯑꯃ ꯑꯗꯨꯋꯥꯏꯗ ꯃꯨꯠꯈ꯭ꯔꯦꯕꯀꯣ
ꯎꯝ ꯑꯗꯨꯝ ꯔꯤꯒꯨꯂꯔ ꯇꯧꯕ꯭ꯔꯥ ꯅꯣꯏꯗꯣ ꯃꯥꯏ ꯇꯧꯔꯝꯗꯧ ꯃꯥꯟꯗꯦ
ꯀꯩꯑꯕ?
ꯅꯣꯏꯗꯣ ꯔꯤꯒꯨꯂꯔ ꯇꯧꯕ꯭ꯔꯕ?
ꯑꯣ ꯔꯤꯒꯨꯂꯔꯅꯤ꯫
ꯑꯗꯨꯝ ꯂꯥꯛꯄꯔ ꯔꯤꯒꯨꯂꯔ
ꯗꯨꯝ-ꯂꯥꯛ ꯑ꯫
ꯑꯩꯅꯦ ꯅꯣꯏꯔꯣꯝꯗ ꯔꯤꯒꯨꯂꯔ ꯂꯥꯛꯑꯅꯤ꯫
ꯑꯩꯈꯣꯏ ꯉꯁꯤ ꯍꯪꯒꯥꯝ ꯑꯀꯪꯕ ꯑꯗꯣ ꯆꯥꯔꯦ ꯑꯗꯣ ꯑꯩꯈꯣꯏ ꯉꯁꯤ ꯌꯨꯝ ꯁꯥꯏꯕꯀꯣ ꯑꯗꯨꯒꯤ ꯗꯦꯠ ꯇꯥꯏꯝꯗꯗꯤ ꯀꯔꯤ ꯍꯥꯏꯒꯗ꯭ꯔꯥ ꯁꯤ ꯌꯦꯟꯗꯣ ꯑꯣꯏꯅ ꯊꯣꯡꯉꯒ ꯆꯥꯔꯦ꯫
ꯎꯝ ꯑ ꯐꯩꯅꯤ ꯌꯨꯝꯒ ꯁꯥꯔꯒ꯫
ꯌꯨꯝ ꯑꯅꯧꯕ ꯁꯥꯔꯤꯅꯦ ꯑꯩꯈꯣꯏ ꯍꯟꯗꯛ꯫
ꯎꯝ ꯁꯦꯝꯕ ꯂꯣꯏꯔꯗꯤ ꯅꯨꯄꯤ ꯄꯨꯔꯛ
ꯅꯨꯄꯤ ꯂꯩꯇꯦꯅꯦꯍꯦ꯫
ꯂꯩꯅꯤꯉꯥꯏ ꯊꯤꯌꯣ꯫
ꯅꯨꯄꯤꯁꯦ ꯐꯪꯕ ꯋꯥꯏꯅꯦ ꯍꯟꯗꯛꯁꯦ꯫
ꯀꯩꯒꯤꯔ?
ꯅꯨꯄꯤ ꯀꯣꯏꯅꯤꯡꯗꯕꯒꯤꯔ?
ꯀꯣꯏꯅꯤꯡꯗꯕꯩ ꯑꯣꯏꯔꯝꯅꯤꯌꯦ꯫
ꯅꯨꯄꯤꯁꯦ-ꯅꯨꯄꯤꯁꯦ ꯐꯥꯡꯕꯗꯤ ꯑꯗꯨꯝ ꯊꯤꯔꯗꯤ ꯑꯗꯨꯝ ꯂꯩꯕꯗꯤ ꯂꯩꯒꯅꯤꯕꯀꯣ
ꯂꯩꯅꯤ ꯀꯃꯥꯏꯅ ꯂꯩꯔꯣꯏꯗꯣꯏꯅꯣ ꯅꯨꯄꯤꯅꯦ ꯌꯥꯕꯅꯤꯅ꯫
ꯑꯗꯨꯅꯤ ꯅꯨꯄꯤꯗꯤ ꯌꯥꯝ ꯂꯩꯔꯤꯁꯤꯗꯤ ꯅꯠꯇ꯭ꯔꯣ꯫
ꯅꯨꯄꯤ ꯑꯦ ꯅꯨꯄꯥ ꯑꯃꯒꯤ ꯅꯨꯄꯤ ꯇꯔꯦꯠ-ꯇꯔꯦꯠ ꯂꯥꯛꯑꯦ ꯍꯥꯏꯕꯗꯨ ꯈꯪꯗ꯭ꯔꯣ꯫
ꯏ ꯀꯅꯥꯅ ꯍꯥꯏꯕ꯭ꯔꯥ ꯑꯗꯨꯗꯤ ꯌꯥꯝ ꯈꯪꯉꯦꯗ꯫
ꯑꯗꯨꯝ ꯂꯩ ꯍꯥꯏꯌꯦ ꯅꯨꯄꯥꯒꯤꯗꯤ ꯅꯨꯄꯤ ꯇꯔꯦꯠ-ꯇꯔꯦꯠ ꯄꯟꯅꯉꯩ ꯂꯩ ꯍꯥꯏꯌꯦ ꯅꯨꯄꯤ ꯌꯥꯝꯅꯤꯅ꯫
ꯏ- ꯢ ꯅꯨꯄꯤ-ꯅꯨꯄꯤꯕꯨꯗꯤ ꯀꯣꯏꯒꯦꯔꯗꯤ ꯅꯨꯄꯤꯕꯨꯗꯤꯀꯣ
ꯎꯝ
ꯀꯣꯏꯒꯦꯔꯗꯤ ꯌꯥꯝ ꯀꯣꯏꯕ ꯌꯥꯔꯦ ꯀꯣꯏꯅꯤꯡꯗꯕ ꯃꯇꯝ ꯃꯥꯡꯍꯟꯅꯤꯡꯗꯕꯀꯣ꯫ ꯅꯨꯄꯤ ꯀꯣꯏꯔꯗꯤ ꯃꯇꯝ ꯌꯥꯝ ꯃꯥꯡꯉꯤ꯫
ꯃꯥꯡ ꯍꯟꯗꯅꯤꯡꯅꯤꯡꯉꯥꯏ ꯀꯣꯏꯅꯤ ꯀꯣꯏꯕ ꯇꯥꯕꯅꯤꯅꯦ꯫
ꯎꯝ ꯃꯥꯡꯍꯟꯗꯅ-ꯃꯥꯡꯍꯟꯅꯤꯡꯗꯕꯀꯣ ꯃꯇꯥꯝꯗꯣ꯫ ꯑꯗꯨꯒꯤ ꯀꯣꯏꯗꯕ
ꯅꯣꯏꯅ ꯃꯇꯝꯗꯣ ꯀꯩꯅꯣ ꯇꯧꯕ ꯍꯩꯇꯕꯅꯤ
ꯀꯔꯤ ꯍꯥꯏꯒꯅꯤ ꯅꯨꯄꯤꯁꯦ ꯍꯟꯗꯛꯇꯤ ꯀꯔꯤ ꯍꯥꯏꯒꯗ꯭ꯔꯥ ꯊꯕꯛ ꯆꯠꯂꯁꯨ ꯑꯗꯨꯝ ꯀꯣꯜ ꯇꯧꯔꯛꯀꯦ ꯀꯣꯜ ꯄꯥꯏꯔꯣ ꯑꯗꯨꯝ ꯋꯥꯔꯤ ꯁꯥꯁꯦ
ꯆꯠꯂꯣ ꯑꯗꯨꯗꯤ
ꯑꯗꯨꯅ ꯋꯥꯔꯤ ꯁꯥꯥꯁꯦ ꯑꯗꯨꯝ ꯍꯥꯏꯔꯛꯑꯦ ꯇꯜꯂꯦ ꯅꯨꯕꯤꯁꯦ ꯃꯇꯝ ꯃꯥꯡ ꯌꯥꯝ ꯃꯥꯡꯂꯦ ꯃꯇꯝ ꯌꯥꯝ ꯃꯥꯡꯍꯟꯂꯦ
ꯑꯣ
ꯅꯨꯡꯁꯤꯕꯤꯒꯤꯔ ꯅꯨꯡꯁꯤ ꯗꯕꯩꯔ ꯈꯪꯗꯦ
ꯗꯔꯀꯥꯔ ꯇꯥꯗꯦ ꯍꯥꯏꯌꯨꯗ
ꯅꯨꯄꯤꯁꯦ ꯀꯣꯏꯒꯦ ꯍꯥꯏꯔꯗꯤ ꯌꯥꯝ ꯀꯣꯏꯕ ꯌꯥꯏꯗ ꯇꯟꯕ ꯀꯣꯏꯅꯤꯡꯗꯕꯒꯣ
ꯅꯣꯏ ꯈꯨꯟ ꯅꯨꯄꯤ ꯐꯖꯕ ꯌꯥꯝ ꯂꯩꯔꯝꯒꯅꯤ
ꯎꯝ ꯂꯩꯕꯗꯤ ꯂꯩꯌꯦꯗ ꯈꯨꯟ
ꯑꯗꯨꯝ ꯈꯨꯟꯒꯤ ꯃꯤꯁꯤꯡꯗꯣ ꯈꯨꯟꯗ ꯑꯗꯨꯝꯗ ꯂꯩꯕ꯭ꯔꯥ ꯅꯠ ꯄꯥꯟꯗ ꯑꯗꯨꯝ ꯂꯩꯅꯕ꯭ꯔꯥ ꯅꯪꯁꯨ
ꯃꯄꯥꯟꯗ ꯑꯗꯨꯝ ꯂꯩꯅꯩꯌꯦ ꯅꯨꯄꯤ ꯄꯥꯛ ꯂꯩꯇꯦ ꯍꯟꯗꯛꯇꯤ ꯑꯩꯈꯣꯏ ꯈꯨꯟꯗꯗꯤꯀꯣ ꯅꯨꯄꯥ ꯉꯥꯛꯇꯅꯤ
ꯅꯨꯡꯉꯥꯏꯔꯝꯅꯤ
ꯍꯣꯏ ꯅꯨꯄꯥ ꯉꯥꯠꯇꯅꯤꯅ ꯍꯣꯏ ꯁꯟꯗꯦꯗꯗꯤ ꯏꯁ ꯎꯅꯔꯦ ꯍꯌꯦꯡ ꯃꯨꯛ ꯁꯟꯗꯦ ꯇꯥꯔꯦꯅꯦ
ꯆꯥꯔꯁ ꯆꯠꯀꯦꯔꯣ
ꯎꯝ ꯆꯠꯀꯅꯤ
ꯆꯤꯟ ꯊꯤꯒꯅꯨ ꯅꯆꯤꯟ ꯊꯤꯒꯅꯨꯗ
ꯊꯤꯔꯅꯨꯗ ꯏꯁ ꯑꯩꯕꯨ ꯌꯥꯝ ꯈꯥꯡꯕꯒꯤ ꯇꯥꯏꯞꯗ
ꯈꯪꯉꯤꯅ
ꯈꯪꯗ꯭ꯔꯣ ꯑꯩ ꯅꯠꯇꯦ ꯆꯍꯤ ꯃꯔꯤ ꯃꯉꯥ ꯀꯨꯏꯔꯦ ꯑꯩ ꯅꯪꯕꯨ ꯈꯪꯕ ꯑꯩꯅ ꯍꯥꯏꯗꯣꯛ ꯈꯪꯗꯕꯒꯤ ꯋꯥꯅꯤ
ꯑꯣꯏꯔꯝꯃꯅꯤ
ꯑꯣꯌꯦ ꯅꯪ ꯄꯣꯛꯇ꯭ꯔꯤꯉꯩꯗ ꯈꯪꯈ꯭ꯔꯕꯅꯦ ꯑꯩꯗꯤꯀꯣ
ꯌꯥ ꯏꯆꯥꯒꯨꯝꯕ ꯅꯪꯅ ꯏꯆꯥꯒꯨꯝꯕ ꯅꯪꯅ ꯑꯩꯉꯣꯟꯗ
ꯏꯆꯥꯒꯨꯝꯕ ꯅꯪꯅ ꯑꯗꯨꯃꯥꯏꯅ ꯍꯥꯏꯕ ꯌꯥꯕ꯭ꯔꯥ ꯑꯩꯉꯣꯟꯗ
ꯅꯪꯗꯤ ꯑꯩꯒꯤ ꯏꯅꯥꯎ ꯅꯨꯄꯥꯅꯦ ꯀꯩꯅꯣ
ꯏꯅꯥꯎ ꯅꯨꯄꯥꯅꯦ ꯒꯥꯏꯅ
ꯅꯪꯅ ꯑꯩꯒꯤ ꯏꯅꯥꯎꯅꯨꯄꯥ ꯑꯩꯅ ꯅꯪ ꯅꯆꯦ ꯗꯨꯃꯥꯏꯅ ꯇꯧꯋꯦ ꯅꯪ
ꯌꯥꯔꯦ ꯌꯥꯔꯦ ꯑꯉꯥꯡꯅ ꯑꯍꯟ ꯁꯥꯅꯤꯡꯔꯒꯅꯨ
ꯁꯥꯕ ꯅꯠꯇꯦꯍꯦ ꯈꯪꯉꯦꯍꯦ
ꯌꯥ
ꯈꯪꯉꯦꯕ
ꯎꯝ ꯐꯔꯦ ꯑꯗꯨꯗꯤ ꯏꯆꯦ ꯏꯆꯦ ꯏ ꯏꯆꯦ ꯍꯥꯏꯕ꯭ꯔꯥ ꯏꯆꯦ
ꯏꯆꯦ ꯀꯋꯣ
ꯏꯆꯦ ꯀꯧꯔꯤꯁꯤꯗꯤ ꯑꯩ ꯏꯆꯦ ꯍꯥꯏꯅ ꯀꯧꯔꯤꯁꯤꯗꯤ ꯍꯨꯖꯤꯛ ꯑꯥ
ꯇꯥꯕ꯭ꯔꫭ
ꯇꯥꯏꯌꯦ
ꯅꯣꯏ ꯑꯩꯈꯣꯏꯗ ꯀꯣꯝꯂꯥꯒꯨꯝꯕ ꯐꯥꯝ ꯑꯗꯨꯝ ꯇꯧꯅꯕ꯭ꯔꯥ
ꯇꯧꯅꯩꯅ ꯑꯩꯈꯣꯏꯗꯤ ꯑꯩꯈꯣꯏꯗꯤꯀꯣ ꯐꯥꯔꯝ ꯑꯗꯨꯝ ꯆꯠꯅꯩꯌꯦ ꯑꯩꯈꯣꯏ ꯔꯣꯝꯗꯗꯤ
ꯀ꯭ꯔꯤꯅ ꯌꯥꯝꯕ꯭ꯔꯥ ꯀ꯭ꯔꯤꯅ ꯌꯥꯝꯃꯒ ꯍꯧꯧꯕ꯭ꯔꯣ ꯅꯣꯏꯉꯣꯝꯗ
ꯑꯣꯔꯦꯟꯖꯁꯨ ꯑꯣꯔꯦꯟꯖ ꯐꯥꯔꯝꯁꯨ ꯂꯩꯑ ꯕꯟꯗꯅꯥ ꯐꯥꯝꯁꯨ ꯂꯩꯑꯦ ꯖꯥꯠ ꯖꯥꯠ ꯂꯩꯔꯦ ꯑꯕ ꯀꯗꯣꯒꯤꯁꯨ ꯂꯩ ꯌꯥꯝ ꯂꯩ
ꯀꯔꯤ ꯍꯥꯏꯕ
ꯑꯕꯥꯒꯗꯣ
ꯑꯣ ꯑꯣ
ꯑꯗꯨꯒꯤ ꯄꯥꯟꯕꯗꯤ ꯍꯧꯗ꯭ꯔꯤ
ꯑꯁ ꯐꯥꯏꯅꯦ
ꯑꯗꯨ ꯑꯈꯣꯏꯔꯣꯗꯗꯤ ꯂꯧꯁꯨ ꯇꯧꯕ ꯐꯥꯝꯁꯨ ꯇꯧꯕ ꯑꯗꯨ ꯑꯗꯨ ꯑꯗꯨꯅꯤ
ꯆꯄ ꯅꯨꯡꯉꯥꯏꯕ꯭ꯔꯣ ꯂꯧ
ꯂꯧꯗꯤ ꯑꯗꯨꯝ ꯅꯨꯡꯉꯥꯏꯅ
ꯑꯗꯨꯔꯣꯝꯗ ꯅꯣꯏꯒꯤ ꯇꯔꯥꯏꯕꯁꯤꯡꯗꯣ ꯌꯥꯝꯕ꯭ꯔꯥ
ꯌꯥꯝꯃꯦ ꯑꯩꯈꯣꯏ ꯑꯩꯈꯣꯏꯔꯣꯝꯗꯗꯤ ꯑꯩꯈꯣꯏ ꯇ꯭ꯔꯥꯏꯞ ꯉꯥꯛꯇꯅꯤ ꯀꯩꯅꯣꯅꯦ
ꯑꯣ ꯑꯈꯣꯏ ꯑꯩꯈꯣꯏ ꯇ꯭ꯔꯥꯏꯕꯗꯤ ꯂꯩꯇꯦ
ꯂꯩꯇꯦ ꯅꯣꯅꯦꯗ ꯈꯛꯇꯅꯤ
ꯎꯝ ꯑꯩꯗꯤꯗꯤ ꯐꯪꯗꯕꯀꯣ
ꯈꯪꯉꯣꯏ ꯅꯪꯗꯤ ꯑꯉꯥꯡ ꯑꯣꯏꯕꯅꯤꯅ
ꯑꯁ ꯈꯪꯗꯦꯍꯦ
ꯑꯩꯈꯣꯏꯔꯣꯝꯗꯗꯤ ꯑꯗꯨꯝ ꯑꯩꯈꯣꯏ ꯈꯨꯣꯟꯗꯒꯤ ꯑꯗꯨꯝ ꯍꯧꯔꯗꯤ ꯇꯝꯃꯥꯏ ꯑꯗꯨꯝ ꯌꯥꯎꯈ꯭ꯔꯦꯅ
ꯑꯗꯨ ꯑꯣꯏꯔꯗꯤ ꯅꯣꯏ ꯈꯨꯟꯗꯣ ꯌꯥꯝ ꯂꯥꯞꯄꯅꯤ
ꯂꯥꯞꯇꯦ ꯄꯨꯡ ꯑꯅꯤ ꯑꯍꯨꯝ ꯄꯨꯡ ꯑꯍꯨꯝꯒꯨꯝꯕ ꯆꯜꯂꯤ
ꯇꯝꯄꯥꯛꯇꯒꯤ ꯂꯝꯕꯤ ꯐꯥꯔꯗꯤ ꯄꯨꯡ ꯑꯅꯤ ꯑꯃ ꯃꯈꯥꯏ ꯑꯗꯨ ꯈꯛꯇ ꯑꯣꯏꯔꯝꯅꯤ
ꯐꯔꯝꯅꯤꯅ ꯂꯝꯕꯤꯗꯣ
ꯍꯣꯏ ꯂꯝꯕꯤ ꯐꯥꯗꯦꯗ ꯍꯥꯏꯋꯦꯅꯠꯇꯝꯅꯤ
ꯎꯝ
ꯑꯩꯈꯣꯏꯁꯨ ꯑꯗꯨꯝ ꯈꯣꯏ ꯀꯣꯏꯔꯒ ꯆꯠꯂꯦꯕꯀꯤ ꯅꯣꯅꯦ ꯔꯣꯝꯗꯒꯤ
ꯎꯝ
ꯅꯨꯡꯉꯥꯏꯕꯅꯦ ꯑꯩꯈꯣꯏ ꯈꯣꯟꯗ ꯅꯣꯡꯃ ꯀꯣꯔꯛꯑꯣ
ꯂꯧꯕ ꯂꯛꯑꯣ ꯀꯣꯏꯕꯥ ꯆꯠꯅꯤꯉꯥꯏ
ꯂꯧꯕ ꯂꯥꯛꯑꯣ
ꯂꯧꯕ ꯂꯛꯑꯣ
ꯂꯥꯛꯀꯦ ꯂꯥꯛꯀꯦ ꯍꯦꯛꯇ ꯄꯨꯕꯤꯔꯒꯦ
ꯗꯤꯀꯞꯇꯔꯗ ꯂꯥꯛꯑꯣ ꯍꯤꯂꯤꯀꯞꯇꯔ ꯂꯛꯑꯣ ꯕꯥ
ꯍꯦꯂꯤꯀꯣꯞꯇꯔ ꯊꯥꯎꯔ ꯂꯥꯛꯑꯣꯏꯕ꯭ꯔꯥ
ꯎꯝ
ꯑꯣꯀꯦ
ꯑꯣꯀꯦ ꯍꯥ
ꯂꯣꯅꯕ ꯂꯛꯀꯦ
ꯎꯝ ꯂꯛꯑꯣ
ꯉꯥꯏꯔꯝꯃꯣ ꯔꯦꯗꯤ ꯇꯧꯔꯝꯃ ꯍꯦꯠ
ꯎꯝ ꯍꯧꯖꯤꯛꯁꯨ ꯔꯦꯗꯤ ꯑꯣꯏꯔꯝꯅꯦ
ꯍꯣꯏ ꯑꯩꯈꯣꯏ ꯑꯩꯈꯣꯏ ꯌꯨꯝ ꯃꯅꯥꯛꯇ ꯒ꯭ꯔꯥꯎꯟ ꯂꯩꯕꯀꯣ ꯑꯩꯈꯣꯏ ꯈꯨꯟꯒꯤ ꯃꯦꯟꯒ꯭ꯔꯥꯎꯟ
ꯎꯝ
ꯑꯗꯨꯗ ꯍꯦꯛꯇ ꯐꯝꯅꯕ
ꯅꯣꯏ ꯈꯨꯟꯗꯨ ꯐꯨꯇꯣ ꯊꯥꯔꯛꯑꯣ ꯌꯦꯡꯅꯤꯡꯉꯦ
ꯍꯣꯏ ꯍꯣꯔꯦꯟ ꯊꯥꯕꯤꯔꯛꯀꯦ ꯍꯣꯏ ꯀꯨꯝ ꯌꯥꯝ ꯐꯖꯕꯅꯦ ꯆꯤꯡꯗꯅꯤꯅꯀꯣ ꯕꯥꯏ ꯅꯨꯡꯗꯥꯡꯗꯗꯤ ꯏꯁ ꯐꯖꯕꯅꯦꯍꯦ
ꯁꯥꯒꯨꯝꯕ ꯌꯥꯝ ꯂꯩꯕ꯭ꯔꯥ
ꯂꯣꯏ ꯍꯥꯠꯈ꯭ꯔꯦꯗ ꯂꯩꯇ꯭ꯔꯦꯗ
ꯉꯥ
ꯌꯦꯝ ꯉꯥꯒꯨꯝꯕꯗꯤ ꯂꯩꯌꯦꯅ ꯇꯨꯔꯦꯟ ꯂꯩꯅ
ꯇꯨꯔꯦꯜ ꯂꯩꯔꯁꯨ ꯑꯗꯨꯝ ꯌꯥꯝꯅ ꯐꯪꯕ ꯇꯨꯔꯦꯜ ꯂꯩꯌꯦ ꯑꯗꯨꯅ ꯈꯤꯇꯪ ꯐꯪꯕ ꯇꯨꯔꯦꯜ ꯂꯩ ꯎꯝ ꯌꯥꯝ ꯌꯥꯝꯅ ꯐꯪꯕ꯭ꯔꯥ
ꯍꯣꯏ ꯅꯣꯅꯦꯗ ꯏꯁꯤꯡ ꯇꯥꯔꯛꯄꯗꯨ ꯇꯨꯔꯦꯟ ꯂꯩꯕꯗꯨ ꯑꯗꯨ ꯑꯩꯈꯣꯏ ꯈꯨꯟꯗꯒꯤ ꯂꯥꯛꯄꯅꯤ
ꯑꯗꯨꯝ ꯉꯥꯒꯨꯝꯕ ꯑꯗꯨꯝ ꯌꯥꯝꯕ꯭ꯔꯥ
ꯑꯥ ꯉꯥꯁꯦ ꯑꯗꯨꯝ ꯂꯩ ꯊꯔꯣꯏꯁꯨ ꯑꯗꯨꯝ ꯈꯔ ꯈꯔꯗꯤ ꯂꯩꯅꯤ ꯇꯨꯔꯦꯟꯒꯤ ꯊꯔꯣꯏꯗꯣ
ꯑꯥ ꯑꯥ ꯁꯥꯡꯕ ꯖꯥꯠꯇꯣ